ꯍꯜꯂꯣ
ꯑꯥ ꯏꯇꯥꯎ ꯆꯥꯛ ꯆꯥꯗ꯭ꯔꯤꯕꯣ
ꯑꯩ ꯆꯥꯛ ꯆꯥꯗ꯭ꯔꯤꯌꯦ ꯑ ꯥ ꯍ ꯍꯃ ꯍꯃ ꯍꯃ ꯔꯤꯃꯣꯠ ꯅꯕ ꯍꯨ ꯍꯥꯏꯖ ꯀꯗ
ꯍꯦꯟꯖꯦꯜꯂꯛꯑꯦꯅꯦ ꯄꯨꯡꯗꯤ ꯑꯩꯕꯨꯗꯤ ꯐꯥꯁꯇꯤꯡ ꯇꯧꯕꯒꯤ ꯆꯥꯗꯕꯅꯤ
ꯆꯥꯗꯦꯕ
ꯆꯥꯗꯣꯏꯅꯦ ꯑꯗꯣ ꯐꯥꯁꯇꯤꯡ ꯇꯧꯕ ꯃꯇꯝ ꯌꯧꯗ꯭ꯔꯤ ꯑꯩ ꯐꯥꯁꯇꯤꯡꯒꯤ
ꯑꯥ ꯁꯤ ꯀꯩꯅꯣ ꯑꯉꯥꯡ ꯑꯣꯏꯅꯤ ꯁꯦꯟꯅꯕꯁꯤꯗ
ꯑꯥꯎ
ꯑꯩ ꯋꯥ ꯃꯅꯦ ꯑꯁ ꯆꯉꯥꯡ ꯁꯦꯕꯗ ꯋꯥꯕꯁꯦ ꯑꯩ ꯈ꯭ꯋꯥꯏꯕꯤꯠꯇꯦꯁ
ꯎꯝ ꯆꯩꯕꯁꯨ ꯌꯥꯗꯕ ꯂꯝꯁꯨ ꯑꯗꯨꯝ ꯍꯦꯟꯕ
ꯎꯝ
ꯑꯗꯒꯤ ꯐꯖ ꯐꯖꯅ ꯍꯥꯏꯕꯗ ꯌꯥꯕꯔꯗꯤ ꯐꯕ ꯌꯥꯗꯕꯅꯤꯅꯀꯣ ꯑꯩꯈꯣꯏꯁꯨ ꯌꯥꯔꯛꯇꯦ ꯑꯃꯔꯕꯗ ꯌꯥꯔꯛꯇꯦ ꯑꯩꯈꯣꯏꯁꯨ ꯉꯥꯎꯁꯜꯂꯕ ꯅꯨꯡꯉꯥꯏꯑꯕ ꯃꯔꯝ ꯃꯣꯛꯄꯁꯦ ꯅꯨꯡꯉꯥꯏꯇꯦ
ꯅꯨꯡꯉꯥꯏꯇꯦ ꯅꯨꯡꯉꯥꯏꯇꯦ ꯂꯧꯕꯗꯤ ꯋꯥꯕ ꯂꯧꯕ ꯂꯧꯕ ꯃꯤꯗꯤ
ꯑ ꯂꯧꯧꯕ ꯃꯤꯗꯤ ꯋꯥꯕ
ꯑꯥ ꯅꯪꯒꯤꯗꯣ ꯑꯃꯨꯛ ꯀꯩꯅꯣ ꯌꯥꯔꯕꯣ ꯈꯔ ꯈꯔ
ꯌꯥꯔꯦ ꯌꯥꯕꯗꯣ ꯃꯥꯡꯊꯣꯛꯑꯒ
ꯑꯥ ꯃꯥꯡꯊꯣꯛꯑꯒ ꯌꯥꯏꯕ ꯑꯣ ꯍꯣꯏ ꯍꯣꯏ ꯎꯝ ꯅꯦꯠꯋꯥꯛ ꯎꯝ ꯃꯔꯛ ꯌꯥꯗꯕꯅꯦꯕ ꯅꯦꯠꯋꯥꯛꯇꯣ
ꯎꯝ ꯑꯗꯨ ꯅꯕ ꯑꯩꯈꯣꯏꯅ ꯉꯥꯏꯕꯅꯤ ꯌꯥꯗꯦ ꯅꯦꯠꯋꯥꯛ ꯉꯥꯏꯕ ꯍꯥꯏꯗꯤ ꯃꯥꯡꯊꯣꯛꯑꯒꯅꯦ ꯑꯇꯣꯞꯄ ꯇꯧꯕꯅ ꯐꯩ ꯑꯗꯨ ꯁꯨꯝ ꯌꯥꯔ ꯍꯥꯄꯪ ꯉꯥꯏ ꯂꯩꯔꯗꯤ ꯃꯇꯝ ꯃꯥꯡꯉꯦꯕ
ꯑꯝ ꯑꯩ ꯒ꯭ꯌꯥꯟ ꯇꯥꯗꯕ ꯑꯃ ꯌꯥꯎꯏꯤꯅꯦ ꯑꯗꯨꯝ ꯑꯩ ꯄꯨꯔꯥ ꯀꯩꯅꯣꯗ ꯍꯥꯏꯗꯤ ꯍꯥꯏꯔꯣꯏꯀꯣ
ꯑꯣ
ꯀꯣ ꯀꯩꯅꯣ ꯇꯧꯔꯁꯨꯀꯣ ꯀꯩꯅꯣ ꯆꯠꯇ꯭ꯔꯁꯨ ꯑꯗꯨꯝ ꯅꯝꯕꯔ ꯃꯔꯛ ꯃꯔꯛꯇꯤ ꯀꯥ ꯀꯥꯕꯅꯦꯕ ꯑꯩꯒꯤꯗꯣ ꯑꯩ ꯒ꯭ꯌꯥꯟ ꯇꯥꯗꯦ ꯑꯩꯒꯤ ꯀ
ꯎꯝ ꯑꯩꯁꯨ ꯈꯔ ꯁꯤꯁꯦ ꯈꯔ ꯈꯔ ꯑꯃꯐꯛꯀꯤ ꯅꯨꯡꯉꯥꯏꯇꯕ ꯌꯥꯝ ꯌꯥꯎꯋꯦ ꯁꯤꯒꯤꯁꯦ ꯑꯗꯣ ꯑꯗꯨꯝ ꯅꯨꯡꯉꯥꯏꯇ꯭ꯔꯒꯁꯨ ꯃꯤꯁꯇ ꯊꯦꯡꯅ ꯇꯥꯔꯦ ꯌꯥꯅ ꯌꯥꯅꯕ ꯁꯤꯟꯅꯔꯛꯗꯕ ꯑꯗꯨꯃꯥꯏꯅ ꯇꯧꯕꯅ ꯐꯩ
ꯎꯝ
ꯆꯥꯛꯄꯨ ꯂꯥꯝꯕ ꯍꯧꯔꯛꯑꯕꯅꯦ ꯑꯩꯗꯤ ꯑꯗꯣ ꯃꯇꯝꯗꯣ ꯌꯧꯗ꯭ꯔꯤꯕ ꯑꯩꯁꯦ
ꯑꯥ
ꯇꯨ ꯇꯨ ꯑꯋꯥꯔ ꯋꯥꯂꯤ ꯇꯨ ꯑꯋꯥꯔ
ꯇꯥꯏꯃꯤꯡ ꯆꯥꯛ ꯏꯟꯁꯥꯡꯅꯤ ꯊꯣꯡꯝꯗꯤ ꯂꯣꯏꯔꯝꯃꯅꯤꯅꯍ
ꯑ ꯂꯣꯏꯔꯦ ꯊꯣꯡꯈ꯭ꯔꯦ ꯑꯩ ꯃꯃꯥꯅ ꯊꯣꯡꯈ꯭ꯔꯦ
ꯑ ꯑ
ꯃꯌꯥꯝ ꯆꯥꯟꯅꯈ꯭ꯔꯦꯗ ꯑꯗꯨꯝ ꯆꯥꯟꯅꯍꯧꯔꯦ ꯑꯩ ꯑꯩ ꯀꯣꯟꯅ ꯆꯥꯒꯦꯅ ꯆꯥꯗꯕꯅꯤ
ꯑꯣ
ꯍꯥꯎꯕ ꯑꯍꯥꯎꯕꯗꯨꯅ ꯇꯞꯅ ꯆꯥꯔꯒ ꯒ꯭ꯌꯥꯟ ꯇꯥꯅ ꯌꯥꯝ ꯁꯥꯁꯥꯒꯗꯕ
ꯑ ꯄꯨꯛꯇꯣ ꯂꯣꯏ ꯍꯥꯡꯍꯟꯒꯦ ꯇꯧꯕꯅꯤ ꯄꯨꯛꯇꯣ ꯂꯣꯏ ꯍꯥꯡꯕ ꯂꯣꯏꯔꯦ ꯆꯜꯂꯅꯤ ꯍꯥꯏ ꯀꯥꯟꯗꯨꯗ ꯆꯥꯒꯦ ꯇꯧꯕꯅꯤ ꯆꯥꯔꯗꯤ ꯈꯔ ꯌꯥꯝꯅ ꯄꯦꯟꯅ ꯆꯥꯒꯦ ꯇꯧꯕ
ꯎꯝ
ꯑꯗꯨꯒ ꯑꯃꯨ ꯇꯨꯡꯈ꯭ꯔꯁꯨ ꯅꯨꯡꯉꯥꯏꯔꯦꯗꯅ
ꯇꯨꯃ ꯆꯅꯣꯦ ꯅꯣꯏ ꯍꯦꯛ ꯏꯆꯥꯥꯛ ꯆꯥꯛ ꯇꯧꯔꯒ ꯑꯗꯨꯝ ꯇꯨꯝꯕꯗꯣ ꯅꯅꯨꯡꯗꯤ ꯅꯨꯡꯉꯥꯏꯕꯖꯥꯠꯅꯤꯀꯣ
ꯑ ꯅꯨꯡꯉꯥꯏ ꯐꯠꯇꯦ ꯐꯠꯇꯦ ꯍꯥꯏꯕ ꯑꯗꯣ ꯑꯩꯉꯣꯟꯗꯗꯤ ꯀꯩꯝ ꯇꯧꯗꯦ ꯑꯩꯈꯣꯏꯗꯤ ꯑꯥ
ꯆꯥꯛ ꯆꯥꯔ ꯇꯨꯝꯕꯁꯦ ꯋꯦꯠ ꯑꯗꯨꯝ ꯀꯥꯒꯦ ꯇꯧꯕꯅꯤꯅ
ꯁ ꯑꯩ ꯀꯩꯝ ꯇꯧꯗꯦ ꯑꯩꯗꯤ ꯑꯗꯨꯝ ꯆꯥꯕꯁꯨ ꯌꯥꯏ ꯇꯨꯝꯕꯁꯨ ꯌꯥꯏ ꯋꯦꯠꯁꯨ ꯀꯥꯑ ꯀꯥꯗꯦ ꯀꯥꯔꯁꯨꯅꯦ ꯃꯁꯜꯗ ꯀꯥꯏ ꯌꯥꯝ ꯌꯥꯝ ꯐꯕ ꯕꯣꯗꯤꯅꯤ ꯑ ꯌꯥꯝ ꯐꯕ ꯕꯣꯗꯤꯅꯤ ꯑꯩꯁꯦ ꯍꯟꯗꯛꯁꯤ ꯈꯔ ꯇꯨꯝꯕꯒ ꯆꯥꯕꯒ ꯇꯧꯏꯤ ꯇꯨꯝꯕꯒ ꯆꯥꯕ ꯇꯧꯕꯒ ꯍꯟꯗꯛꯁꯤ ꯌꯣꯛ ꯂꯨꯄꯥ ꯈꯔꯒ ꯇꯧꯔꯦ ꯑꯁ ꯁꯣꯜꯖꯔꯒ ꯗꯦꯜꯒꯁꯦ ꯐꯖ ꯈ꯭ꯔꯗ ꯏꯅꯤ ꯍꯂꯣ ꯊꯒ ꯐꯂꯥꯛꯛꯇꯅꯦ
ꯑꯗꯨꯏꯗꯤ ꯖꯤꯝ ꯆꯠꯇ꯭ꯔꯨꯁꯨ ꯌꯥꯔꯦꯅꯦ
ꯌꯥꯔꯦ ꯑꯩ ꯑꯗꯣ ꯑꯥꯝꯂꯦꯠ ꯑꯃ ꯂꯩꯔꯨꯁꯤꯦꯔꯥ ꯈꯜꯂꯝꯃꯤꯅꯤ ꯗꯦꯜ ꯐꯖꯔꯛꯄꯒꯤ
ꯌꯥꯝ ꯂꯩꯁ ꯁꯝꯃꯔꯅ ꯂꯩꯁꯜꯂꯣ
ꯑꯗꯨꯒ ꯑꯗꯨꯝ ꯂꯝꯕꯤꯗ ꯖꯅ ꯆꯠꯄ ꯗꯦꯜ ꯃꯣꯑ ꯃꯣꯑꯒ
ꯖꯤꯝꯁꯤꯅ ꯍꯥꯏꯔꯗꯤ ꯑ꯭ꯔꯦꯁ ꯀꯨꯝꯕꯗꯤ ꯍꯥꯞꯇꯤ ꯍꯥꯞꯅꯤꯡꯕꯅꯦꯍꯦ
ꯑꯥꯎ ꯍꯌꯦ ꯑꯩ ꯁꯥꯟꯅꯗꯕꯁꯤꯗ ꯁꫭꯔꯤ ꯁꯥ ꯁꯥꯟꯅꯗꯕꯒꯤ ꯏꯀꯥꯏꯕ ꯑꯩꯁꯨ ꯍꯥꯞꯄꯗꯣ
ꯎꯝ
ꯁ ꯍꯥꯏꯔꯀꯥꯟꯗꯩꯅ ꯍꯥꯞꯄꯒꯦꯗꯅ ꯑꯩꯗꯣ ꯂꯧꯕꯅꯦ
ꯖꯤꯝ ꯁꯥꯟꯅꯗ꯭ꯔꯁꯨ ꯃꯁꯥꯒꯤ ꯑꯗꯨꯝ ꯐꯖꯕ ꯊꯣꯛꯄ ꯌꯥꯎꯕꯅꯦ ꯃꯤ ꯈꯔꯗꯤ
ꯑꯧ ꯊꯕꯛ ꯇꯧꯔꯝꯒꯅꯤ ꯑ ꯑꯩ ꯊꯥꯏꯅ ꯊꯕꯛ ꯇꯧꯔꯤꯀꯥꯟꯗ ꯌꯨꯝꯒꯤ ꯍꯤꯡꯒꯣꯜ ꯀꯣꯏꯕ ꯈꯣꯠꯄ ꯇꯧꯕꯗꯗꯤ ꯎ ꯍꯛꯆꯥꯡ ꯑꯗꯨꯝ ꯐꯩ ꯍꯣꯏ ꯖꯤꯝ ꯁꯥꯟꯅꯕꯅ ꯅꯤꯌꯣꯝ ꯆꯨꯝꯅ ꯁꯤ ꯐꯖꯍꯟꯒꯦ ꯁꯤ ꯐꯖꯍꯟꯒꯦ ꯍꯥꯏꯔꯅ ꯁꯥꯟꯅꯕꯅꯤꯅ ꯑꯗꯨꯅ ꯐꯖꯕꯗꯤ ꯍꯦꯜꯂꯤ
ꯎꯝ ꯍꯦ
ꯑꯗꯨ ꯑꯣꯏꯇꯥꯔꯁꯨ ꯑꯥ ꯑꯥ ꯑꯗꯨꯒ ꯊꯕꯛ ꯇꯧꯕꯒꯤꯁꯨ ꯑꯗꯨꯝ ꯐꯖꯕ ꯍꯥꯏꯕ ꯑꯃ ꯂꯩꯗꯅ ꯑꯗꯨꯗꯤ ꯑꯣꯏꯕꯅꯤ ꯑꯗꯨ ꯑꯗꯣ ꯆꯠꯅꯤꯡꯗ꯭ꯔꯦꯗ ꯍꯧꯖꯤꯛꯀꯥꯟꯁ ꯊꯕꯛ ꯇꯧꯕꯅ ꯐꯩꯗ ꯄꯩꯁꯥꯁꯨ ꯄꯤꯕ ꯑꯔꯨꯝꯕꯁꯨ ꯊꯥꯡꯠ ꯊꯥꯡꯒꯠꯍꯟꯕ
ꯂꯥꯁꯇ ꯄꯩꯁꯥ ꯄꯩꯁꯥ ꯌꯣꯔꯤ ꯉꯥꯛꯇ ꯄꯩꯁꯥ ꯄꯩꯁꯥꯅꯦꯕ ꯏꯝꯄꯣꯔꯇꯦꯟꯁꯦ ꯅꯠꯇ꯭ꯔꯥ
ꯑꯥ ꯍꯥꯏꯗꯤ ꯖꯤꯝꯗꯗꯤ ꯄꯩꯁꯥ ꯄꯤꯊꯣꯛꯑꯦ ꯑꯔꯨꯝꯕꯗꯨ ꯊꯥꯡꯒꯠꯍꯜꯂꯤ ꯑꯗꯨꯗꯤ ꯑꯔꯨꯝꯕ ꯊꯥꯡꯉꯒ ꯄꯩꯁꯥ ꯐꯪꯕꯅ ꯐꯩꯌꯦꯅ ꯈꯜꯂꯦꯕ
ꯎꯝ ꯍꯧꯖꯤꯛ ꯃꯝꯗꯤ ꯑꯗꯨꯕꯨ ꯄꯥꯏꯔꯗꯤ ꯍꯥꯟ ꯄꯩꯁꯥꯕꯨ ꯄꯥꯏꯔꯗꯤ ꯂꯣꯏꯅ ꯅꯨꯄꯤꯁꯨ ꯐꯖ ꯐꯖꯕ ꯐꯪꯒꯗꯕꯅꯤ ꯀꯩꯅꯣ
ꯑꯥ ꯑꯗꯩ ꯖꯤꯝꯗꯁꯨ ꯍꯧꯖꯤꯛꯀꯥꯟꯗꯤ ꯗꯣꯅꯦꯁꯟ ꯇꯧꯕ ꯌꯥꯝ ꯆꯠꯅꯕ ꯃꯥꯜꯂꯦ ꯃꯤꯡ ꯆꯟꯁꯤꯟꯂꯝꯝꯃꯒ ꯂꯥꯛꯇꯕꯥ
ꯑ ꯂꯥꯛꯇꯦ ꯑꯗ ꯑꯩꯗꯤ ꯈꯪꯍꯧꯗ꯭ꯔꯦ
ꯃꯤꯡꯗꯣꯏ ꯃꯌꯥꯝ ꯆꯟꯁꯤꯜꯂꯒ ꯑꯗꯨꯝ ꯋꯥꯟ ꯗꯦ ꯇꯨ ꯗꯦꯖ ꯂꯥꯛꯑꯃꯒ ꯋꯥꯔꯦꯅ ꯂꯥꯛꯇꯕꯁꯨ ꯌꯥꯝ ꯂꯩꯕꯅꯤꯅ ꯖꯤꯝ ꯇꯧꯕ ꯀꯥꯡꯕꯨꯗꯤ ꯄꯩꯁꯥ ꯌꯥꯝ ꯄꯥꯏꯔꯦꯕ ꯗꯣꯅꯦꯁꯟ ꯇꯧꯔꯝꯕꯒ ꯃꯥꯟꯅꯗ꯭ꯔꯣ ꯑꯗꯨꯗꯤ
ꯎꯝ ꯃꯥꯅꯦ ꯃꯥꯅꯦ
ꯅꯪ ꯑꯩꯁꯨ ꯖꯤꯝ ꯑꯃ ꯍꯥꯡꯒꯦ ꯈꯜꯂꯤꯅꯤ ꯑꯗꯣ ꯑꯩꯗꯤ ꯌꯥꯝ ꯊꯝꯃꯣꯏ ꯃꯦꯆꯤꯟ ꯑꯃ ꯑꯅꯤꯗꯪ ꯊꯝꯅꯤ ꯐꯨ ꯐꯇꯣ ꯀꯥꯞꯄ ꯐꯖꯅꯕ ꯃꯤꯡꯖꯦꯜ ꯈꯔ ꯌꯥꯝ ꯊꯝꯕ ꯂꯝꯝꯕꯦꯜ ꯑꯃꯅꯤ ꯑ ꯑ ꯑꯃꯅꯤꯗꯪ ꯅꯠꯇꯦ ꯑꯩꯒꯤ ꯁꯥꯟꯅꯅꯕ ꯅꯠꯇꯕ ꯃꯌꯥꯝꯒꯤ ꯃꯤꯡ ꯐꯁꯤꯜꯂꯝꯒ ꯂꯥꯛꯑꯣꯏꯗꯕꯅꯤꯅ ꯃꯣꯏꯗꯤ ꯐꯣꯇꯣ ꯀꯥꯞꯄ ꯂꯥꯛꯇꯣꯏꯅꯤꯅ ꯁꯥꯟꯅꯗ꯭ꯔꯁꯨ ꯌꯥꯏꯗꯅ ꯍꯣ ꯐꯣꯇꯣ ꯀꯥꯞꯐꯝ ꯐꯖꯅ ꯐꯖ ꯍꯅ ꯂꯣꯏꯔꯦ ꯇ꯭ꯔꯦꯃꯤꯜ ꯇ꯭ꯔꯦꯃꯤꯜ ꯑꯃ ꯊꯝꯖꯤꯜꯂꯅꯤ ꯃꯦꯆꯤꯟ ꯑꯃꯅꯤ ꯊꯝꯃꯅꯤ ꯗꯝꯕꯦꯜ ꯈꯔ ꯊꯝꯃꯅꯤ ꯐꯣꯇꯣ ꯀꯥꯞꯄꯣꯅ ꯍꯥꯏꯔꯅꯤ ꯊꯥꯅꯗ꯭ꯔꯁꯨ ꯌꯥꯏꯁꯤꯝ ꯑꯩ ꯑꯩ ꯑꯗꯨ ꯑꯗꯨ ꯕꯤꯖꯤꯅꯦꯁꯅ ꯐꯔꯅꯤ
ꯍꯥꯏꯕꯗꯤ ꯖꯤꯝ ꯆꯠꯄ ꯀꯥꯡꯕꯨꯁꯦ ꯐꯣꯇꯣ ꯊꯥꯒꯠꯅꯤꯡꯉꯅꯦꯕ ꯑꯅꯝꯕꯅ
ꯑ ꯑꯌꯥꯝꯕꯅꯦ ꯐꯖꯅ ꯁꯥꯟꯅꯒꯦ ꯍꯥꯏꯔꯒꯗꯤ ꯃꯣꯏ ꯑꯐꯕ ꯆꯠꯆꯔꯗꯨꯅ ꯐꯣꯇꯣ ꯀꯥꯞꯅꯤꯡꯕꯩꯗꯤ ꯑꯩꯗ ꯃꯣꯏꯒꯤ ꯃꯣꯏꯒꯤ ꯃꯣꯏꯒꯤ ꯐꯖꯕ ꯃꯐꯝꯗꯩꯗꯤ ꯑꯩꯁꯤꯦ ꯍꯅ ꯐꯣ ꯀꯥꯞ ꯐꯖꯍꯟꯗꯣꯏꯅꯦꯕ
ꯎꯝ
ꯐꯣꯇꯣꯁꯣꯞ ꯐꯣꯇꯣꯁꯣꯞꯀ ꯍꯥꯞꯆꯤꯟꯗꯣꯏꯅꯦ ꯃꯦꯆꯤꯟ ꯃꯣꯏꯅ ꯄꯥꯏꯅꯤꯡꯕꯖꯦ ꯍꯥꯞꯄꯟꯗꯣꯏꯅꯦ ꯑꯗꯨꯝ ꯐꯣꯇꯣꯁꯣꯞꯇ ꯍꯥꯞꯄ ꯂꯣꯏꯔꯦ ꯑꯗꯨꯒꯤ ꯑꯗꯨ ꯕꯤꯖꯤꯅꯦꯁ ꯇꯧꯒꯦ ꯈꯜꯂꯤꯌꯦ ꯐꯣꯇꯣ ꯀꯥꯞꯅꯕ
ꯌꯥꯏ ꯌꯥꯏ ꯑꯗꯨꯁꯨ ꯌꯥꯏ ꯍꯋꯥꯏ
ꯍꯥꯏꯗꯤ ꯁꯥꯟꯅꯔꯣꯏꯗꯕꯗ ꯇꯞꯇꯥꯏ ꯊꯝꯃ ꯀꯩ ꯀꯥꯟꯅꯅꯤ ꯃꯦꯆꯤꯟꯗꯣ
ꯎꯝ
ꯑꯗꯨ ꯑꯗꯨ ꯂꯩꯕ ꯄꯩꯁꯥꯗꯣ ꯍꯟꯖꯟꯕ ꯋꯥꯅꯦꯕ ꯑꯩꯗꯣ ꯃꯌꯥꯝꯅ ꯂꯧꯅꯕ ꯆꯥꯔꯖꯇꯒꯤ ꯍꯟꯊꯔ ꯂꯧꯔ ꯂꯣꯏꯔꯦ ꯑꯩꯅ ꯐꯣꯇꯣ ꯀꯥꯞꯄꯒꯤ ꯂꯥꯛꯑꯣ ꯁꯤꯗ ꯂꯥꯛꯑꯣ ꯍꯥꯏ ꯍꯥꯏꯔꯦ
ꯑꯥ ꯃꯥꯅꯦ ꯃꯥꯅꯦ
ꯑꯗꯒꯤ ꯃꯣꯏ ꯑꯇꯣꯞꯄꯗ ꯁꯥꯟꯅꯔꯨ ꯑ ꯑꯇꯣꯞꯄꯗ ꯁꯥꯟꯅꯔꯨꯔꯒ ꯎꯝ ꯈꯔ ꯕꯣꯗꯤ ꯎꯠꯅꯤꯡꯕ ꯀꯥꯡꯕꯨꯁꯨ ꯑꯩꯗ ꯂꯥꯛꯑ ꯐꯣꯇꯣ ꯀꯥꯞꯆꯖꯔꯅꯤ ꯑꯗꯨꯝ ꯁꯥꯟꯅ__
ꯎꯝ ꯎꯝ ꯎꯝ ꯎꯝ ꯃꯥꯅꯦ ꯃꯥꯅꯦ
ꯏꯁꯇꯗꯤꯑꯣꯒ ꯍꯥꯡꯖꯤꯜꯂꯒ ꯏꯁꯇꯨꯗꯤꯑꯣ ꯂꯥꯏꯠꯀ ꯍꯥꯞꯁꯤꯜꯂꯒꯒ ꯄꯨꯔꯥ ꯐꯣꯇꯣꯒ꯭ꯔꯥꯐꯔꯒ ꯊꯝꯃꯗꯕꯅꯦ ꯃꯣꯏꯗ ꯐꯣꯟꯗ ꯀꯥꯞꯐꯜꯂꯔꯣꯏꯗꯕꯅꯤ
ꯎꯝ
ꯃꯤ ꯑꯃꯒꯤ ꯀꯦꯃꯦꯔꯥꯒ꯭ꯔꯥꯐꯔ ꯑꯃ ꯐꯣꯇꯣꯒ꯭ꯔꯥꯐꯔ ꯑꯃꯒ ꯅꯦꯛꯑꯒ ꯊꯝꯃꯒ ꯀꯥꯞꯐꯜꯂꯗꯕꯅꯤ ꯃꯉꯣꯟꯗ ꯑꯗꯨꯝ ꯑꯗꯨꯒꯤ ꯆꯥꯔꯖꯦꯁ ꯂꯧꯔꯒ
ꯎꯝ ꯐꯩꯌꯦ ꯑꯗꯨ ꯄꯩꯁꯥ ꯇꯥꯟ__ ꯄꯩꯁꯥ ꯊꯣꯛꯄ ꯂꯝꯕꯤ ꯑꯃꯅꯦ ꯀꯩꯅꯣ
ꯑ ꯍꯥꯏꯗꯤ ꯋꯥꯔ ꯋꯥꯠꯅ ꯁꯥꯟꯅꯔꯒ ꯐꯣꯇꯣ ꯀꯥꯞꯄꯒꯤꯗꯛꯇ ꯄꯩꯁꯥ ꯇꯞ ꯇꯥꯏꯗꯤ ꯄꯤꯕ ꯋꯥꯗꯕꯤ ꯁꯥꯟꯅꯔ ꯀꯩꯀꯥꯅꯅꯤ
ꯎꯝ ꯆꯨꯝꯃꯦꯅ ꯃꯊꯪ ꯃꯊꯪ ꯀꯩꯅꯣ ꯕꯤꯖꯤꯅꯦꯁ ꯆꯥꯎ ꯆꯥꯎ ꯆꯥꯎꯊꯣꯛꯄ ꯅꯠꯇ꯭ꯔꯥ
ꯑꯥ ꯃꯣꯏꯁꯨ ꯑꯄꯥꯝꯕꯗꯣ ꯑꯗꯨꯝ ꯄꯤꯕꯤꯕ
ꯎꯝ
ꯑꯗꯣ ꯏꯇꯥꯎꯗꯤ ꯖꯤꯝ ꯁꯥꯟꯅꯕ ꯀꯌꯥꯝ ꯀꯨꯏꯔꯦ
ꯑꯩ ꯑꯩ ꯊꯥ ꯃꯉꯥ ꯁꯨꯔꯝꯃꯦ ꯑꯩ ꯐꯖꯅ ꯊꯣꯛ ꯊꯣꯛ ꯊꯣꯛꯑꯦ ꯑꯩꯗꯤ
ꯃꯥꯁ ꯍꯣꯡꯉꯤꯖꯦ ꯄꯥꯛ ꯃꯥꯡꯕꯗꯤ ꯑꯣꯏꯗꯤ ꯑꯣꯏꯗꯦꯕ ꯈꯔꯗꯤ ꯑꯗꯨꯝ ꯂꯩꯔꯤꯅꯦ
ꯑꯗꯨꯝ ꯃꯤ ꯃꯤꯒꯤ ꯃꯁꯥ ꯃꯁꯥ ꯀꯣ ꯃꯤ ꯃꯤ ꯑꯥ ꯃꯁꯥ ꯃꯁꯥ ꯑꯗꯨꯝ ꯊꯨꯅ ꯊꯣꯛꯄꯁꯨ ꯑꯗꯨꯝ ꯌꯥꯎꯋꯦꯕ
ꯊꯣꯛꯑꯒ ꯑꯗꯨꯝ ꯑꯩꯗꯤ ꯏꯁꯥ ꯑꯥ ꯅꯦꯆꯔꯦꯜꯂꯤ ꯑꯣꯏꯅ ꯑꯗꯨꯝ ꯈꯔ ꯆꯥꯎꯕꯥꯖꯦ ꯐꯔ ꯄꯥꯛꯄ ꯖꯥꯠꯇꯣ
ꯑꯣ
ꯑꯗꯨꯃꯥꯏꯅ ꯈꯔ ꯑꯗꯨꯝ ꯑꯣꯏꯌꯦꯕ ꯑꯗꯨꯒꯤ ꯁꯅꯔ ꯑꯗꯨꯝ ꯆꯥꯎꯅꯤꯡꯗꯦꯗ ꯃ ꯖꯤꯝꯁꯥꯅꯕꯁꯦ ꯍꯥꯏꯗꯤ ꯏꯁꯥꯁꯦ ꯁꯦꯡꯅ ꯍꯥꯏꯔꯗꯤ ꯍꯥꯏꯗꯤ ꯐꯤꯔꯣꯜꯒꯨꯝꯕ ꯁꯦꯕꯁꯦꯟ ꯐꯖꯗꯦꯕ ꯏꯆꯥꯎ ꯆꯥꯎꯕꯁꯦ ꯑꯗꯨꯅ ꯐꯤꯔꯣꯟ ꯁꯦꯠ__ ꯄ ꯅꯨꯡꯉꯥꯏꯕꯩ ꯆꯥꯡꯗ ꯑꯗꯨꯝ ꯐꯖꯕꯒꯤ ꯑꯦꯁꯊꯦꯇꯤꯛ ꯑꯣꯏꯅ ꯑꯗꯨꯝ ꯄꯥꯝꯃꯦ
ꯎꯝ ꯑꯩꯁꯨ ꯄꯥꯝꯃꯦ ꯌꯥꯝ ꯆꯥꯎꯕ ꯄꯥꯝꯗꯦ ꯑꯩꯁꯨ ꯋꯥꯏꯑꯦꯕ ꯏꯔꯨꯝ ꯂꯨꯖꯕꯁꯨ ꯋꯥꯏꯑꯦꯕ ꯌꯥꯝ ꯆꯥꯎꯔꯗꯤ
ꯐꯤꯔꯣꯟ ꯍꯥꯞꯄꯗ ꯐꯖꯗꯕꯅꯦ ꯕꯨꯗꯤ ꯏꯆꯥꯎ ꯆꯥꯎꯔꯒ
ꯑꯣ ꯗꯥꯏꯠꯇꯤ ꯑꯗꯨꯝ ꯅꯦꯆꯔꯦꯂꯤ ꯆꯥꯏ ꯑꯗꯨꯝ
ꯎꯝ ꯗꯥꯏꯠꯇꯤ
ꯎꯝ ꯑꯩꯁꯨ ꯅꯦꯆꯔꯦꯜ ꯇꯧꯋꯤꯗ
ꯅꯦꯆꯔꯦꯜꯗ ꯎꯝ ꯅꯦꯆꯔꯦꯜ ꯀꯔꯤꯇꯒꯨꯝꯕꯤ ꯆ ꯇ ꯇꯧꯔꯕꯝꯅꯤꯅ ꯆꯥꯔꯕꯅꯤꯅ
ꯑ ꯑꯗꯨꯝꯕꯗꯤ ꯁꯥꯏ ꯋꯦꯒꯨꯝꯕ ꯀ꯭ꯔꯤꯇꯟꯒꯨꯝꯕꯗꯤ ꯈꯔ ꯁꯥꯏ ꯑꯍꯦꯟꯗ ꯑꯥ ꯑꯥ ꯋꯦ ꯄꯣꯔꯇꯤꯟ ꯑꯃꯗꯤ ꯆꯥꯏ ꯑꯩ ꯍꯥꯏꯗꯤ ꯁꯨꯝ ꯁꯥ ꯉꯥ ꯆꯥꯁꯤꯜꯂꯛꯄꯗꯣ ꯄ꯭ꯔꯣꯇꯤꯟ ꯆꯥꯔꯛꯄꯗꯣ ꯁꯥꯏꯕ ꯋꯥꯠꯁꯜꯂꯛꯑꯦꯕ ꯑꯩꯒꯤ ꯕꯣꯗꯤ ꯔꯤꯀ꯭ꯋꯥꯏꯔꯃꯦꯟꯗꯨ ꯌꯧꯔꯛꯇꯦꯕ ꯁꯨꯝ ꯑꯩ ꯑꯗꯨ ꯕꯣꯗꯤ ꯆꯥꯎꯊꯣꯔꯛꯑꯒꯗꯤ ꯔꯤꯀ꯭ꯏꯔꯃꯦꯟ ꯍꯦꯜꯂꯛꯇꯣꯏꯅꯤꯗꯅ ꯋꯥꯔꯇꯤꯟ ꯔꯤꯀ꯭ꯋꯥꯏꯔꯃꯦꯟꯁꯦ ꯑꯗꯣ ꯉꯝꯃꯛꯇꯦꯕ ꯑꯩꯗꯣ ꯁꯨꯝ ꯅꯨꯡꯇꯤ ꯁꯨꯝ ꯁꯥ ꯉꯥ ꯆꯠꯁꯂꯗꯤ ꯋꯥꯔꯦꯕ
ꯎꯝ
ꯑꯗꯨꯅ ꯋꯦꯒꯨꯝꯕꯗꯤ ꯆꯥꯗꯤꯁꯥꯏ
ꯑꯩꯌꯦ ꯋꯦꯒꯨꯝꯕꯁꯦ ꯑꯁ ꯄꯥꯎꯗꯔꯁ ꯇꯥꯡꯁꯨ ꯇꯥꯡꯉꯤꯅꯦ
ꯑ ꯇꯥꯡ ꯇꯥꯡꯉꯁꯨ ꯎꯄꯥꯏ ꯂꯩꯔꯛꯇꯕ ꯆꯥꯕ ꯉꯝ꯭ꯔꯒꯗꯤ
ꯑꯥ ꯄꯩꯁꯥꯗꯤ ꯇꯤꯡꯗꯤ ꯇꯤꯡꯕꯅꯦꯍꯦ ꯁꯥꯟꯅꯕꯁꯦ
ꯇꯤꯡꯉꯦ ꯑꯗꯨꯅꯅꯦ ꯑꯩꯅ ꯇꯣꯛꯏꯁꯦ
ꯁꯥꯥꯄꯤꯦ ꯉꯝꯗ꯭ꯔꯦ ꯑꯩꯁꯨ ꯑꯩꯁꯨ ꯀꯨꯏ ꯑꯩ ꯄꯩꯁꯥ ꯊꯣꯛꯇꯕꯅꯤꯅꯀꯣ ꯀꯨꯏꯅ ꯁꯥꯕ ꯉꯝꯗꯦꯕ ꯍꯌꯦꯡꯋꯥꯏ ꯊꯣꯛꯑꯗꯤ ꯑꯗꯨꯅ ꯐꯖꯅ ꯑꯗꯨꯝ ꯇꯞ ꯇꯞꯅ ꯑꯗꯨꯝ ꯁꯥꯟꯅꯔꯒꯦꯗ ꯃꯇꯝ ꯌꯥꯝ ꯂꯩꯔꯤꯗ ꯅꯠꯇ꯭ꯔ
ꯂꯩꯏ ꯂꯩꯏ ꯑꯗꯣ ꯈꯔ ꯈꯔ ꯑꯗꯨꯝ ꯑꯩꯁꯨ ꯁꯥꯟꯅꯒꯦꯅꯤ ꯈꯜꯂꯦ ꯍꯧꯖꯤꯛꯇꯤ ꯉꯝꯗ꯭ꯔꯤ ꯈꯔ ꯑꯩ ꯁꯥꯟꯅꯒꯦꯖꯤꯛꯇꯤ ꯂꯝꯖꯦꯟ ꯑꯣꯏꯅ ꯌꯦꯦꯟꯒꯤꯈꯤꯒꯦ ꯐ꯭ꯔꯤ ꯑꯣꯏꯕ ꯑꯗꯨꯒ ꯌꯨꯝꯗ ꯐꯠꯁꯞꯀꯨꯝꯕ ꯈꯔ ꯇꯧꯕ ꯌꯥꯏꯗꯅ
ꯑ ꯌꯥꯏ ꯌꯥꯏ ꯌꯥꯏ ꯆꯜꯦ ꯎꯝ
ꯇꯥꯔ ꯃꯥꯜꯂꯦ ꯊꯝꯃꯒꯦ ꯑꯗꯨꯗꯤ ꯑꯩꯁꯨ
ꯑꯥ ꯑꯥ ꯐꯔꯦ ꯐꯔꯦ